ꯍꯜꯂꯣ꯫
ꯍꯜꯂꯣ꯫
ꯎꯝ
ꯀꯩ ꯇꯧꯔꯤꯕꯣ
ꯀꯩꯁꯨ ꯇꯧꯗꯦ ꯅꯪꯗꯤ
ꯑꯩꯁꯨ ꯀꯩꯁꯨ ꯇꯧꯗꯦ ꯆꯥꯛ ꯆꯥꯈ꯭ꯔꯤꯕꯣ
ꯆꯥꯛ ꯆꯥꯗ꯭ꯔꯦ ꯊꯣꯡꯕ ꯂꯣꯏꯗ꯭ꯔꯤꯌꯦ
ꯑꯣ ꯀꯩ ꯏꯪꯁꯥꯡ ꯊꯣꯕ꯭ꯔꯣ
ꯈꯪꯗꯦ ꯃꯈꯣꯏ ꯀ꯭ꯔꯤ ꯏꯟꯆꯥꯡ ꯊꯣꯡꯒꯦ ꯍꯣꯁꯇꯦꯜꯗ ꯂꯩꯕꯅꯤꯅ ꯈꯪꯗꯦ
ꯑꯣ
ꯅꯪꯗꯤ ꯀꯔꯤ ꯏꯟꯁꯥꯡ ꯊꯣꯡꯒꯦ ꯀꯔꯤ ꯃꯊꯦꯜ ꯊꯣꯡꯒꯦ
ꯑꯩꯈꯣꯏꯁꯨ ꯈꯪꯗꯦ
ꯑꯣ
ꯇꯝꯃꯅꯕꯅꯤ
ꯀꯣꯂꯦꯖ ꯆꯠꯀꯗ꯭ꯔꯣ
ꯑꯥ ꯑꯩꯈꯣꯏ ꯑꯥ ꯑꯦꯛꯖꯥꯝ ꯊꯥꯔꯒ ꯂꯩꯌꯦ ꯑꯗꯨ ꯉꯁꯤꯗꯤ ꯑꯣꯐ ꯂꯩꯌꯦ
ꯑꯣ ꯅꯪ ꯒꯦ ꯕꯦ ꯑꯥ ꯁꯦꯃꯤꯁꯇꯔ ꯀꯌꯥ ꯑꯣꯏꯈꯤꯒꯦ
ꯑꯩ ꯁꯨ ꯑꯥ ꯁꯦꯀꯦꯟ ꯁꯦꯃꯤꯁꯇꯔ
ꯑꯣ ꯑꯣ ꯇꯣꯏꯗꯤ ꯑꯩꯈꯣꯏ ꯑꯩꯈꯣꯏꯅꯤ ꯕꯦꯖ ꯆꯞ ꯃꯥꯟꯅꯔꯝꯒꯅꯤ
ꯑꯣ ꯅꯪꯁꯨ ꯃꯥꯁꯇꯔ ꯇꯧꯕ꯭ꯔꯥ
ꯑꯩ ꯀꯣꯂꯦꯖꯁꯦ ꯆꯠꯇ꯭ꯔꯦ ꯑꯗꯨ ꯑꯣꯏꯔꯁꯨ ꯁꯦꯃꯦꯁꯇꯔꯗꯣ ꯆꯞ ꯅꯪ ꯃꯥꯁꯇꯔ
ꯍꯣꯏ
ꯑꯣ ꯑꯣ ꯑꯗꯨ ꯑꯣꯏꯗꯤ ꯆꯤꯆꯦ ꯑꯣꯏꯅꯦ
ꯑꯦ ꯅꯪꯗꯤ ꯀꯩꯗ ꯇꯝꯕ꯭ꯔꯣ
ꯑꯦ ꯑꯩ ꯑꯩꯗꯤ ꯀꯣꯂꯦꯖ ꯆꯠꯇ꯭ꯔꯦ ꯀꯣꯂꯦꯖ ꯇꯣꯛ ꯆꯠꯇꯕꯤꯗ ꯑꯦ ꯆꯠꯇꯕꯤꯗ ꯑꯇꯩꯕ ꯂꯥꯏꯟꯗ ꯆꯠꯄ ꯑꯩꯅ
ꯑꯣ ꯀꯔꯦꯁꯄꯣꯟꯗꯤꯡ ꯇꯧꯕ꯭ꯔꯥ ꯑꯗꯨꯗꯤ
ꯀꯣꯔꯦꯁꯄꯣꯟꯗꯤꯡꯁꯨ ꯊꯝꯗꯦ ꯕꯕꯥ ꯃꯈꯣꯏꯅ ꯀꯣꯔꯦꯁꯄꯣꯟꯗꯤꯡꯁꯨ ꯊꯝꯒꯅꯨ ꯑꯗꯨꯝ ꯅꯪ ꯆꯠ ꯆꯞꯄ ꯂꯥꯏꯟꯗꯣ ꯑꯗꯨꯝ ꯐꯖꯅ ꯆꯠꯂꯣ ꯍꯥꯏꯕ ꯑꯗꯨꯒꯤ
ꯑꯣ ꯐꯔꯦ ꯐꯔꯦ ꯅꯣꯏꯗꯤ ꯉꯁꯤ ꯀ꯭ꯂꯥꯁ ꯆꯠꯀꯦꯔꯥ ꯑꯗꯨꯗꯤ
ꯍꯣꯏ ꯀ꯭ꯂꯥꯁ ꯂꯩꯌꯦ ꯉꯁꯤ
ꯄꯨꯡ ꯀꯌ꯭ꯥꯗꯥ
ꯄꯨꯡ ꯇꯦꯟꯗꯒꯤ ꯍꯧꯒꯅꯤ ꯑꯗꯣ ꯄꯨꯡ ꯇꯦꯟꯗꯒꯤ ꯋꯥꯟ ꯇ꯭ꯋꯦꯟ ꯋꯥꯟ ꯊꯥꯔꯇꯤꯗ ꯑꯗꯨꯝ ꯍꯧꯖꯤꯛꯀꯥꯟꯗꯤ ꯉꯟ ꯉꯟꯅ ꯄꯤ ꯉꯟ ꯉꯟꯅ ꯍꯜꯂꯛꯑꯦ ꯑꯗꯨꯒ ꯈꯪꯗꯦ ꯑꯦꯛꯖꯥꯝ ꯂꯥꯛꯄꯅꯤꯅꯥꯀꯣ
ꯑꯣ
ꯂꯣꯏꯅꯥꯃꯛ ꯇꯥꯛꯄ ꯂꯣꯏꯈ꯭ꯔꯕꯥꯅꯤꯅ ꯋꯥꯟ ꯊꯥꯔꯇꯤꯗ ꯍꯜꯂꯛꯑꯦ
ꯑꯣ
ꯑꯦꯛꯆꯨꯋꯦꯜ ꯇꯥꯏꯃꯤꯡꯗꯤ ꯇꯨ ꯊꯥꯔꯇꯤꯗ ꯑꯣꯏꯕꯅꯦꯕ
ꯑꯥ ꯑꯗꯨꯗꯤ ꯅꯪ ꯅꯪꯒꯤ ꯀ꯭ꯂꯥꯁꯁꯤꯡ ꯅꯨꯡꯉꯥꯏꯔꯤꯕꯣ
ꯈꯪꯗꯦꯗꯥ ꯑꯗꯨꯝ ꯑꯗꯨꯝ ꯐꯝꯃꯒ ꯂꯩꯌꯦ ꯑꯗꯨꯝ ꯇꯥꯛꯄ ꯂꯣꯏꯅ ꯑꯗꯨꯝ ꯂꯥꯏꯔꯤꯛ ꯄꯥꯎ ꯑꯦꯛꯖꯥꯝꯒꯤ ꯀꯩꯀꯥ ꯍꯥꯏꯕꯗꯨ ꯗꯨꯝ ꯇꯧꯋꯦ ꯑꯗꯨꯒꯤ
ꯍꯣꯏ
ꯅꯈꯣꯏ ꯃꯐꯝꯗꯤ ꯅꯣꯡ ꯆꯨꯕ꯭ꯔ ꯏꯆꯦ
ꯑ ꯍꯧꯖꯤꯛꯇꯤ ꯆꯨꯗꯦ ꯑꯗ ꯆꯨꯕ꯭ꯔꯣ
ꯁꯨꯝ ꯁꯨꯝ ꯁ꯭ꯋꯥꯏꯗ ꯉꯁꯥꯏ ꯈꯤꯇꯪ ꯈꯤꯇꯪ ꯆꯨꯔꯒ ꯂꯩꯒ ꯍꯧꯖꯤꯛ ꯇꯣꯛꯈ꯭ꯔꯦ
ꯑꯣ ꯍꯧꯖꯤꯛꯀꯤ ꯋꯦꯗꯔꯁꯦ ꯌꯥꯝ ꯃꯁꯨ ꯆꯥꯂꯦ
ꯇꯨꯝ ꯀ꯭ꯂꯥꯁ ꯆꯠꯇꯕꯤꯗ ꯇꯨꯡꯂꯥꯒ ꯂꯩꯕ ꯅꯨꯡꯉꯥꯏꯅꯤ ꯑꯗꯨ ꯑꯣꯏꯔꯁꯨ ꯎꯄꯥꯏ ꯂꯩꯇꯦ
ꯑ ꯅꯣꯏꯒꯤ ꯑꯦꯛꯖꯥꯝꯗꯤ ꯀꯔꯝ ꯀꯟꯗꯥꯔꯥ ꯑꯗꯨꯗꯤ
ꯑꯩꯈꯣꯏ ꯇ꯭ꯋꯦꯟꯇꯤ ꯋꯥꯟꯗ ꯍꯧꯕꯥꯅꯦ ꯖꯨꯂꯥꯏ ꯗꯤꯁ ꯃꯟꯠ ꯇ꯭ꯋꯦꯟꯇꯤ ꯋꯥꯟꯗ ꯍꯧꯕꯥꯅꯦ
ꯑꯣ ꯑꯗꯨꯗꯤ ꯂꯥꯏꯔꯤꯛ ꯀꯟꯅ ꯄꯥꯔꯒ ꯐꯥꯖꯅ ꯊꯥꯎꯑꯣ
ꯑꯩ ꯈꯪꯗ꯭ꯔꯦ ꯕꯦꯛ ꯄꯦꯄꯔ ꯆꯥꯒꯗ꯭ꯔꯥ ꯆꯥꯔꯣꯏꯗ꯭ꯔꯥ
ꯌꯥꯝ ꯂꯨꯕ꯭ꯔꯣ
ꯑꯗꯨꯝ ꯄꯥꯔꯤꯗꯣ ꯑꯗꯨꯝ ꯈꯪꯉꯤꯗ ꯑꯗꯨꯝ ꯀꯩ ꯍꯥꯏꯗꯣꯏꯅꯣ ꯄꯥꯛ ꯂꯨꯕꯥꯗꯤ ꯅꯠꯇꯦ
ꯑꯣꯥ
ꯄꯥꯗꯕꯒꯤꯅꯤꯅ ꯑꯩꯈꯣꯏꯅ
ꯑꯥ
ꯍꯥꯌꯦꯡꯨ ꯃꯨꯛꯀꯥ ꯑꯦꯛꯖꯥꯝ ꯂꯩꯕ꯭ꯔꯥ ꯆꯦ-ꯆꯦ ꯅꯪꯒꯤ
ꯍꯣꯏ ꯍꯥꯌꯦꯡ ꯂꯥꯁ ꯗꯦ ꯂꯩ ꯑꯥ
ꯌꯥꯝ ꯐꯩꯌꯦ ꯑꯁ ꯅꯪ ꯅꯪꯗꯤ ꯃꯥꯁꯇꯔ ꯐꯥꯎ ꯇꯝꯈ꯭ꯔꯦ ꯂꯥꯏꯔꯤꯛ ꯑꯗꯨꯝ ꯄꯥꯅꯤꯡꯕꯔ ꯆꯦꯆꯦ
ꯑꯗꯨꯝ ꯀꯔꯤ ꯍꯥꯏꯁꯤꯔꯥ ꯀ꯭ꯂꯥꯁ ꯑꯦꯇꯦꯟ ꯇꯧꯔꯒ ꯇꯤꯆꯔꯁ ꯁꯤꯡꯅ ꯑꯣꯖꯥꯁꯤꯡꯅ ꯇꯥꯛꯄ ꯃꯇꯝꯗꯗꯤ ꯌꯥꯝ ꯅꯨꯡꯉꯥꯏꯌꯦ ꯑꯗꯨ ꯑꯣꯏꯔꯁꯨ ꯑꯩꯈꯣꯏꯅ ꯄꯥꯒꯦ ꯇꯧꯕꯥꯁꯨ ꯌꯥꯝ ꯇꯜꯂꯦꯕꯥ
ꯎꯝ ꯑꯩꯗꯤ ꯌꯥꯝ ꯇꯜꯂꯦ ꯍꯧꯖꯤꯛꯇꯒꯤ ꯇꯟꯕ ꯍꯧꯔꯦ
ꯑꯩꯁꯨ ꯄꯦꯟꯈ꯭ꯔꯦ ꯑꯗꯨꯒꯤ ꯑꯩꯗꯨ ꯐꯥꯔꯁ ꯁꯦꯃꯦꯁꯇꯔ ꯑꯦꯛꯖꯥꯝ ꯊꯥꯔꯒ ꯁꯨꯇꯤ ꯐꯪꯉꯦꯕ ꯑꯗꯨꯒꯤ ꯃꯇꯝꯗ ꯑꯩꯁꯦ ꯊꯣꯛꯈ꯭ꯔꯥꯒꯦꯔꯥꯅ ꯈꯜꯂꯒ ꯂꯩꯌꯦ ꯑꯗꯨ ꯑꯣꯏꯔꯁꯨ ꯑꯁ ꯑꯗꯨꯝ ꯂꯣꯏꯁꯤꯟ ꯂꯣꯏ ꯁꯤꯟꯈ꯭ꯔꯒꯦꯅꯥ ꯈꯜꯂꯒ ꯍꯜꯂꯛꯇ꯭ꯔꯤ
ꯂꯣꯏꯁꯤꯟꯕꯅ ꯐꯥꯗ꯭ꯔꯣ ꯆꯦ-ꯆꯦ ꯅꯥꯈꯣꯏꯗꯤ ꯑꯗꯨꯝ ꯂꯣꯏꯁꯨ ꯂꯣꯏꯗꯣꯔꯦ ꯃꯥꯁꯇꯔꯗ ꯇꯝꯃꯥꯒ ꯂꯩꯌꯦ ꯍꯧꯖꯤꯛ ꯂꯣꯏꯁꯤꯟꯕꯥꯅ ꯐꯥꯅꯤꯡꯉꯥꯏ ꯃꯥꯜꯂꯦ
ꯍꯣꯏ ꯑꯗꯨꯅ ꯐꯥꯒꯅꯤ ꯑꯗꯨ ꯑꯣꯏꯔꯁꯨ ꯑꯩꯒꯤ ꯍꯧꯖꯤꯛꯀꯤ ꯁꯦꯃꯤꯁꯇꯔ ꯅꯠꯇꯕꯤꯗ ꯅꯦꯛꯁ ꯁꯦꯃꯤꯁꯇꯔꯁꯦ ꯑꯩꯈꯣꯏꯒꯤ ꯄꯦꯄꯔꯖꯦ ꯌꯥꯝ ꯂꯨ ꯂꯨꯕ ꯂꯩꯌꯦ ꯑꯗꯨꯒ ꯐꯥꯏꯅꯦꯜ ꯌꯥꯔꯗꯗꯤ ꯔꯤꯁ ꯑ ꯔꯤꯁꯁꯨ ꯂꯩꯌꯦ ꯑꯗꯨꯒꯤ ꯍꯧꯖꯤꯛꯅ ꯈꯜꯂꯒ ꯇꯟꯈ꯭ꯔꯦ
ꯍꯧꯖꯤꯛꯀꯥꯟ ꯑꯣ ꯑꯩꯒꯤ ꯑꯃꯥꯟꯅꯕꯤ ꯑꯃ ꯍꯣꯁꯇꯦꯜꯗ ꯂꯩꯕꯁꯤꯡ ꯀꯣꯔꯦꯁꯄꯣꯟꯗꯤꯡ ꯊꯝꯃꯦꯕ ꯊꯝꯕꯥꯁꯤꯡꯁꯨ ꯑꯦꯛꯖꯥꯝ ꯀꯩꯀꯥ ꯌꯥꯝ ꯁꯇ꯭ꯔꯤꯛ ꯑꯣꯏꯒꯅꯤ ꯀꯩ ꯀꯥ ꯍꯥꯏꯌꯦ ꯍꯥꯏꯌꯦ ꯀꯣꯔꯦꯁꯄꯣꯟꯗꯤꯡ ꯊꯝꯕ ꯃꯤꯁꯤꯡꯁꯨ
ꯑꯥ
ꯍꯣꯏ ꯍꯣꯏ ꯔꯝꯒꯅꯤꯗ ꯍꯧꯖꯤꯛꯀꯥꯟꯁꯦ ꯑꯦꯛꯖꯥꯝꯁꯦ ꯌꯥꯝ ꯏꯁꯇ꯭ꯔꯤꯛ ꯑꯣꯏꯦꯅꯦ ꯑꯩꯈꯣꯏꯒꯤꯁꯨ ꯔꯨꯝꯗꯤ ꯄꯤꯛꯄꯅꯤ ꯑꯗꯨꯒ ꯑꯣꯖꯥꯁꯤꯡꯗꯤ ꯃꯤ ꯑꯍꯨꯝ ꯃꯔꯤ ꯂꯥꯛꯑꯦꯕ ꯑꯗꯨꯛ ꯂꯥꯛꯄꯅꯦ ꯑꯗꯨꯒꯤ ꯃꯤꯉꯣꯟꯗ ꯍꯪꯅꯤꯡ ꯍꯪꯡꯅꯤꯡꯉꯥꯏꯁꯨ ꯂꯩꯇꯦ ꯑꯗꯨ ꯑꯣꯏꯔꯁꯨ ꯑꯣꯖꯥꯁꯤꯡꯁꯨ ꯌꯥꯝ ꯂꯥꯛꯄꯒꯤꯀꯣ ꯑꯩꯈꯣꯏꯒꯤ ꯑꯟꯁꯔꯁꯤꯠ ꯑꯟꯁꯔꯁꯤꯠꯁꯨ ꯌꯦꯡꯕ ꯂꯥꯛꯄꯅꯦ ꯑꯗꯨꯒꯤ ꯈꯔ ꯇꯜꯂꯦ
ꯑꯗꯨꯒ ꯐ꯭ꯔꯤꯛꯁꯀꯤꯡ ꯇꯧꯕꯁꯨ ꯂꯣꯏꯅꯃꯛ ꯑꯦꯗꯃꯤꯠ ꯀꯥꯔꯠꯁꯤꯡꯕꯨꯁꯨ ꯂꯣꯏꯅꯃꯛ ꯆꯦꯛ ꯇꯧꯕꯅꯤ
ꯌꯥꯝ ꯁꯇ꯭ꯔꯤꯛ ꯑꯣꯏꯕ ꯃꯥꯜꯂꯦ
ꯍꯣꯏ ꯑꯗꯨ ꯑꯗꯨ ꯑꯣꯏꯔꯁꯨ ꯀꯔꯤꯒꯤꯔꯥ ꯍꯥꯏꯔꯗꯤ ꯁꯇꯨꯗꯦꯟꯁꯤꯡꯁꯨ ꯌꯥꯝ ꯀ꯭ꯔꯤꯇꯤꯞ ꯑꯣꯏꯕꯅꯤꯅ ꯑ ꯑꯟꯐꯤꯔꯒꯤ ꯃꯤꯁ ꯌꯨꯁ ꯇꯧꯒꯦ ꯇꯧꯔꯤꯁꯦ
ꯃꯈꯣꯏ ꯌꯥꯝ ꯇꯧꯋꯦ
ꯑꯩ ꯉꯔꯥꯡꯁꯨ ꯑꯦꯛꯖꯥꯝ ꯆꯠꯄꯅꯤꯕ ꯑꯗꯨꯒ ꯑꯩꯈꯣꯏ ꯑꯩꯈꯣꯏ ꯍꯥꯎꯗ꯭ꯔꯤꯕ ꯃꯇꯝꯗ ꯐ꯭ꯔꯤꯁꯀꯤꯡ ꯇꯧꯕ ꯃꯇꯝꯗ ꯅꯨ ꯅꯨꯄꯤꯔꯥ ꯅꯨꯄꯥꯔꯥ ꯈꯪꯗꯦ ꯏꯁꯇꯨꯗꯦꯟꯁ ꯑꯃꯗꯨ ꯃꯥꯒꯤ ꯑꯦꯗꯃꯤꯠ ꯀꯥꯔꯗ ꯑ ꯏꯕ ꯃꯥꯜꯂꯦ ꯑꯗꯨꯒ ꯑꯩꯈꯣꯏꯅ ꯑꯗꯨꯝ ꯀꯔꯤ ꯍꯥꯏꯁꯤꯔꯥ ꯌꯦꯡꯕ ꯃꯇꯝꯗꯗꯤ ꯎꯗꯦ ꯑꯗꯨꯒ ꯂꯥꯏꯗꯒꯤ ꯃꯅꯥꯛꯗ ꯊꯝꯔꯗꯤꯀꯣ ꯎꯌꯦ ꯍꯥꯏꯌꯦ ꯑꯗꯨꯒꯤ ꯑꯣꯖꯥꯁꯤꯡꯅ ꯑꯁ ꯍꯧꯖꯤꯛꯀꯥꯟꯒꯤ ꯁꯇꯨꯗꯦꯟꯁꯤꯡꯁꯦ ꯀꯔꯤ ꯀꯔꯤ ꯈꯜꯂꯒ ꯀꯃꯥꯏꯅ ꯑꯁꯨꯃꯥꯏꯅ ꯇꯧꯕ꯭ꯔꯣ ꯍꯥꯏꯌꯦ
ꯌꯥꯝ ꯀ꯭ꯔꯤꯇꯤꯚ ꯑꯣꯢꯌꯦ ꯁꯇꯨꯗꯦꯟꯁꯤꯡꯁꯨ
ꯀꯣꯄꯤ ꯇꯧꯅꯤꯡꯉꯥꯏ ꯄꯦꯄꯔ ꯀꯩꯀꯥꯗꯤ ꯀꯣꯄꯤ ꯇꯧꯅꯤꯡꯉꯥꯏ ꯇꯠꯂꯦ ꯑꯗꯨ ꯑꯣꯏꯔꯁꯨ ꯃꯤꯗ ꯍꯥꯡꯕ ꯀ ꯀꯩꯀꯥꯗꯤ ꯑꯗꯨꯝ ꯍꯩꯌꯦ ꯑꯗꯨ ꯑꯣꯏꯔꯁꯨ ꯄꯦꯄꯔꯗ ꯄꯨꯔꯛꯑꯒ ꯇꯧꯕꯗꯤ ꯀꯤꯌꯦ ꯈꯤꯇꯪ
ꯍꯣꯏ ꯑꯩꯈꯣꯏꯗꯤ ꯑꯗꯨꯈꯨ ꯑꯗꯨꯁꯤꯡꯗꯤ ꯇꯧꯗꯦꯗ ꯑꯗꯨ ꯑꯣꯏꯔꯁꯨ ꯅꯤꯡꯊꯤꯗ ꯑꯩꯈꯣꯏꯅ ꯐꯥꯔꯁ ꯁꯦꯃꯤꯁꯇꯔ ꯊꯥꯕ ꯃꯇꯝꯗꯗꯤꯀꯣ ꯑ ꯑꯩꯈꯣꯏꯗꯤ ꯄꯦꯄꯔ ꯃꯔꯤ ꯂꯩꯌꯦꯕ ꯑꯗꯨꯒ ꯑ ꯅꯠꯇꯦ ꯃꯉꯥ ꯂꯩꯌꯦ ꯑꯗꯨꯒ ꯑꯩꯈꯣꯏꯅ ꯇꯥꯎꯕ ꯈꯨꯗꯤꯡꯗ ꯅꯨꯃꯤꯠ ꯈꯨꯗꯤꯡꯗ ꯃꯤ ꯑꯃꯔꯥ ꯑꯅꯤꯔꯥ ꯑꯗꯨꯝ ꯑꯦꯛꯁꯄꯦꯜ ꯇꯧꯋꯦꯕ ꯑꯟꯐꯤꯌꯔ ꯃꯤꯟꯁ ꯌꯨꯁ ꯇꯧꯕꯒꯤꯀꯣ
ꯑꯣ ꯑꯣ
ꯑꯗꯨꯒ ꯂꯥꯁ ꯗꯦꯗꯗꯤ ꯃꯤ ꯑꯍꯨꯝ ꯃꯜꯂꯦ ꯑꯗꯨ ꯑꯣꯏꯔꯁꯨ ꯕꯦꯛ ꯄꯦꯄꯔ ꯊꯥꯕꯁꯤꯡꯅ ꯑꯗꯨꯝ ꯑꯟꯐꯤꯌꯔ ꯃꯤꯟꯁ ꯌꯨꯁ ꯇꯧꯋꯦ ꯍꯥꯏꯌꯦ
ꯅꯨꯡꯉꯥꯏꯇꯦ
ꯍꯣꯏ ꯀꯔꯤ ꯀꯔꯠ
ꯀꯩ ꯊꯥꯗꯤ ꯈꯤꯇꯪ ꯄꯥꯒꯦ ꯋꯥꯈꯜꯗꯣ ꯊꯣꯛꯅꯤ ꯐꯥꯗꯣꯏꯕ ꯍꯥꯏꯗꯤ ꯍꯣꯏ ꯑꯃꯨꯛꯀ ꯀꯣꯄꯤ ꯇꯧꯔꯒ ꯁꯤꯜꯂꯒ ꯑꯃꯨꯛꯀ ꯄꯥꯁ ꯇꯧꯒꯦ ꯋꯥꯈꯟ ꯈꯟꯒꯅꯨ ꯃꯣꯏꯗꯣ
ꯆꯍꯤ ꯑꯃꯗ ꯂꯩꯒꯦ ꯇꯧꯔꯁꯨ ꯆꯍꯤ ꯑꯅꯤ ꯑꯍꯨꯝ ꯆꯪꯒꯅꯤ ꯍꯥ ꯑꯗꯨꯃꯥꯏꯅ ꯅꯨꯡꯇꯤꯗ ꯇꯧꯕꯒꯤ
ꯃꯈꯣꯏꯁꯦ ꯕꯦꯛ ꯊꯥꯕꯅ ꯄꯦꯟꯗꯦꯕ
ꯍꯣꯏ
ꯑꯦꯛꯁꯄꯦꯜ ꯇꯧꯕ ꯇꯜꯂꯦ ꯍꯣꯏ ꯑꯩꯈꯣꯏꯗꯤ ꯑꯩꯁ ꯑꯦꯛꯁꯄꯦꯜꯒꯨꯝꯕ ꯀꯣꯄꯤ ꯆꯥꯔꯒ ꯂꯥꯛꯑꯦ ꯑꯦꯛꯁꯄꯦꯜ ꯇꯧ ꯍꯥꯏꯗꯤ ꯐꯨꯅꯤ ꯑꯩꯈꯣꯏꯕꯨꯗꯤ
ꯑꯥ ꯑꯥ ꯑꯥ ꯃꯤ ꯑꯍꯨꯝ ꯆꯪꯉꯦ ꯍꯥꯏꯌꯦ ꯀꯣ ꯂꯥꯁ ꯂꯥꯁ ꯗꯦꯗ ꯑꯗꯨꯗ ꯑꯥꯝ ꯐꯥꯔꯁ ꯔ ꯁꯦꯀꯦꯟ ꯗꯦꯗ ꯑꯃꯨꯛ ꯑꯂꯥꯏꯛ ꯃꯥꯗꯨ ꯁꯦꯀꯦꯟꯗꯦꯗ ꯀꯣꯄꯤ ꯇꯧꯕ ꯃꯥꯜꯂꯦ ꯑꯗꯨꯒ ꯑꯦꯛꯁꯄꯦꯜ ꯇꯧ ꯍ꯭ꯔꯦ ꯑꯣ ꯑꯦꯛꯁꯄꯦꯜ ꯇꯧꯕꯗꯤ ꯑꯗꯨ ꯄꯦꯄꯔ ꯈꯛꯇꯅꯤꯕ ꯑꯗꯨ ꯑꯣꯏꯔꯁꯨ ꯂꯩꯇꯦꯗ ꯃꯣꯏꯒ ꯇꯧꯕꯒꯤ ꯃꯥ ꯃꯥꯁꯦ ꯍꯧꯖꯤꯛꯀꯥꯟꯗꯤ ꯑꯩ ꯑꯦꯄꯤꯌ꯭ꯔ ꯇꯧꯕ ꯌꯥ ꯌꯥꯗ꯭ꯔꯦ ꯌꯨꯅꯤꯚꯔꯁꯤꯇꯤꯗ ꯑꯦꯛꯁꯄꯦꯜ ꯇꯧꯈ꯭ꯔꯦ
ꯑꯣꯟ ꯍꯦꯟꯃꯟꯂꯦꯀꯣ ꯃꯣꯏꯖꯨ ꯑꯗꯨꯝ ꯐꯥꯔꯗꯤ ꯈꯤꯇꯪ ꯄꯥꯔꯒ ꯁꯦꯛꯁꯤꯜꯂꯒ ꯂꯥꯛꯇꯣꯏꯕ ꯅꯠꯇ꯭ꯔꯒ ꯀꯤꯁꯨ ꯀꯤꯗꯦ ꯃꯣꯏꯗꯣ
ꯍꯣꯏ ꯃꯤꯕꯨ ꯎꯁꯤꯠꯇꯦ
ꯍꯣꯏ ꯃꯤꯒꯤ ꯋꯥ ꯂꯧꯗꯦ ꯑꯩ ꯇꯧꯅꯤꯡꯕ ꯊꯣꯛꯄ ꯇꯧꯒꯦ ꯀꯩꯀꯥ ꯋꯥꯈꯜ ꯈꯟꯕꯁꯤꯡꯅꯦꯕ ꯑꯗꯨꯒꯨꯝꯕꯗꯣ
ꯍꯣꯏ ꯍꯣꯏ ꯃꯈꯣꯏꯒꯤ ꯒꯠꯁꯦ ꯌꯥꯝꯃꯦꯅ
ꯑꯩꯈꯣꯏꯗꯤ ꯁꯤꯒꯨꯝꯕ ꯂꯩꯇꯦ ꯀꯣꯄꯤ ꯇꯧꯅꯤꯉꯩꯗꯤ ꯀꯤꯌꯦ
ꯑꯣ
ꯌꯥꯝ ꯅꯣꯛꯅꯤꯡꯉꯦ ꯀꯔꯤ ꯀꯔꯤ ꯈꯜꯂꯒ ꯂꯥꯛꯄ꯭ꯔꯥ ꯃꯈꯣꯏꯁꯦ ꯑꯦꯛꯖꯥꯝ ꯊꯥꯒꯦ ꯇꯧꯕꯁꯦ ꯑꯩꯈꯣꯏꯗꯤ ꯄꯥꯔ ꯄꯥꯁꯨ ꯄꯥꯗꯦ ꯑꯗꯨ ꯑꯣꯏꯔꯁꯨ ꯑꯩꯈꯣꯏ ꯑꯩꯈꯣꯏꯅ ꯀꯔꯤ ꯀꯔꯤ ꯅꯤꯡꯁꯤꯡꯕ꯭ꯔꯥ ꯑꯗꯨꯝ ꯏꯕꯅꯤꯗꯥ
ꯍꯣꯏ ꯑꯣꯟꯅ ꯏꯕꯅ ꯑꯗꯨꯝ ꯐꯩꯗ ꯀꯣꯄꯤ ꯇꯧꯕ ꯑꯦꯛꯁꯄꯦꯜ ꯇꯧꯕ ꯁꯔꯨꯛꯄꯨꯗꯤ ꯀꯣ
ꯍꯣꯏ ꯑꯩꯈꯣꯏꯒꯤ ꯃꯤꯡꯁꯨ ꯀꯔꯤ ꯍꯥꯏꯖꯤꯔꯥꯏ ꯄꯩꯕ ꯌꯥꯗ꯭ꯔꯦꯅꯦ ꯑꯗꯨꯃꯥꯏꯅ ꯊꯛꯒ꯭ꯔꯗꯤ ꯏꯀꯥꯏꯌꯦ
ꯑꯣꯖꯥꯁꯤꯡꯅ ꯌꯦꯡꯁꯤꯟꯗꯨꯏꯅꯦ ꯑꯁꯤ ꯅꯨꯄꯥꯁꯦ ꯀꯣꯄꯤ ꯇꯧꯕ ꯐꯥꯕꯅꯦ ꯅꯦꯛꯁ ꯇꯥꯏꯝꯁꯨ ꯑꯗꯨꯝ ꯌꯦꯡꯁꯤꯟꯅ ꯂꯩꯗꯣꯏꯅꯦꯕ
ꯍꯣꯏ ꯑ ꯑꯗꯨꯃꯥꯏꯅ ꯊꯣꯛꯂꯗꯤ ꯑꯩꯗꯤ ꯃꯤꯕꯨ ꯑ ꯊꯦꯡꯅꯕ ꯍꯩꯔꯔꯣꯏ
ꯉꯝꯃꯔꯣꯏ ꯏꯀꯥꯏꯅꯤ
ꯍꯣꯏ ꯑꯩꯈꯣꯏꯒꯤ ꯁꯛꯁꯦ ꯀꯗꯥꯏ ꯊꯝꯒꯦꯔꯀꯣ
ꯋꯥꯔꯤ ꯁꯨꯁꯥꯟ ꯁꯥꯟꯅꯔꯣꯏ ꯃꯄꯟꯁꯨ ꯊꯣꯛ ꯊꯣꯑꯔꯣꯏ ꯇꯥꯏꯞꯇ ꯂꯩꯗꯣꯏꯅꯤ ꯏꯀꯥꯏꯃꯟꯕꯩ ꯃꯤꯅ ꯑꯗꯨꯝ ꯍꯥꯏꯅꯔꯒ ꯂꯩꯗꯣꯏꯅꯦ ꯗꯨ ꯀꯣꯄꯤ ꯇꯧꯕ ꯐꯥꯕꯅꯦ ꯀꯩꯀꯥ ꯍꯥꯏꯔꯒ ꯂꯩꯗꯣꯏꯅꯦꯕ
ꯑ
ꯌꯥꯝ ꯏꯁꯇ꯭ꯔꯤꯛꯁꯨ ꯑꯣꯏꯌꯦ ꯑꯗꯨꯒ ꯏꯁꯇꯨꯗꯦꯟꯁꯤꯡꯁꯨ ꯌꯥꯝ ꯀ꯭ꯔꯤꯌꯦꯇꯤꯞ ꯑꯣꯏꯌꯦ ꯑꯗꯨꯒꯤ ꯀꯅꯥꯈꯨꯏꯅ
ꯏꯖꯨ
ꯍꯣꯏ ꯏꯁꯇꯨꯗꯦꯟꯁꯅ ꯍꯤꯡꯕ꯭ꯔꯥꯜ ꯑꯣꯖꯥꯁꯤꯡꯅ ꯍꯤꯡꯕ꯭ꯔꯥ ꯈꯪꯕ ꯉꯝꯗ꯭ꯔꯦ ꯍꯧꯖꯤꯛ ꯀꯡꯁꯦ
ꯑꯣꯖꯥꯁꯤꯡꯁꯨ ꯑꯩꯁ ꯃꯈꯣꯏꯗꯣ ꯑꯩꯈꯣꯏꯒꯤ ꯀꯣꯄꯤ ꯇꯧꯕ ꯇꯦꯛꯅꯤꯛ ꯀꯩꯀꯥꯁꯨ ꯈꯤꯇꯪ ꯈꯤꯇꯪꯗꯤ ꯒꯤꯟ ꯇꯥꯈ꯭ꯔꯝꯅꯤ ꯃꯣꯏꯗꯣ
ꯑꯣ ꯍꯣꯏ ꯍꯣꯏ
ꯍꯧꯖꯤꯛꯀꯥꯟꯗꯤ ꯁꯤꯡꯈ꯭ꯔꯦꯕ ꯃꯈꯣꯏꯁꯨ
ꯎꯝ ꯑꯥ ꯑꯗꯨꯒ ꯑꯩꯅꯥ ꯑ ꯍꯧꯖꯤꯛ ꯑꯦꯛꯖꯥꯝ ꯊꯥꯕ ꯃꯇꯝꯗ ꯑꯩꯒꯤ ꯐꯥꯔꯁ ꯄꯦꯄꯔꯗꯨ ꯐꯥꯔꯁ ꯗꯦꯗꯤ ꯈꯔ ꯐꯥꯏꯚ ꯃꯤꯅꯤꯠ ꯑꯦꯛꯁꯇ꯭ꯔꯥ ꯄꯤꯕ ꯂꯩꯌꯤꯅꯤꯀꯣ ꯀꯔꯤꯒꯤꯔꯥ ꯍꯥꯏꯔꯗꯤ ꯑꯩꯈꯣꯏꯁꯨ ꯐꯥꯔꯁ ꯗꯦꯅꯤ ꯑ ꯀꯔꯤ ꯀꯔꯥ ꯏꯕꯁꯨ ꯇꯥꯏꯝ ꯃꯇꯝ ꯆꯪꯉꯦꯕ ꯑꯗꯨ ꯑꯣꯏꯔꯁꯨ ꯑꯩꯈꯣꯏ ꯑ ꯑꯩꯈꯣꯏꯒꯤ ꯏꯟꯚꯤꯖꯤꯂꯦꯇꯔ ꯑꯃꯥꯗꯣ ꯀꯌꯥꯃꯨꯛ ꯁꯨ ꯐꯠꯇꯕ꯭ꯔꯥ ꯑ ꯃꯤꯅꯤꯠ ꯃꯉꯥ ꯂꯩ ꯑꯦ ꯂꯩꯔꯝꯕ ꯃꯜꯂꯦ ꯑꯗꯨꯒ ꯃꯥꯗꯨ ꯑꯩꯈꯣꯏꯒꯤ ꯑꯟꯁꯔ ꯁꯤꯠ ꯂꯧꯕ ꯍꯧꯈ꯭ꯔꯦ
ꯑꯗꯨꯒ ꯑꯦꯛꯁꯇ꯭ꯔꯥ ꯑꯦꯛꯁꯇ꯭ꯔꯥ ꯁꯤꯠ ꯂꯧꯕꯗ ꯑ ꯂꯧꯕꯁꯨ ꯏꯌꯦꯀꯣ ꯐ꯭ꯔꯟ ꯄꯦꯖꯇ ꯑꯗꯨ ꯏꯕ ꯃꯇꯝꯗꯁꯨ ꯑ ꯄꯤꯈ꯭ꯔꯣ ꯄꯤꯈ꯭ꯔꯣ ꯊꯣꯛꯈ꯭ꯔꯣ
ꯢꯝꯕꯤꯖꯤꯂꯦꯇꯔ ꯌꯥꯝ ꯁꯇ꯭ꯔꯤꯛ ꯑꯣꯏꯔꯁꯨ ꯇꯟꯂꯦ ꯑꯩ
ꯍꯣꯏ ꯑꯁ ꯌꯥꯝ ꯐꯠꯇꯦꯗ
ꯃꯈꯣꯏꯅ ꯑꯩꯈꯣꯏꯕꯨ ꯅꯔꯚꯁ ꯆꯥꯍꯜꯂꯒ ꯏꯕꯁꯨ ꯈꯤꯇꯪ ꯀꯤꯕꯗꯣ ꯑꯗꯨꯝ ꯇꯧꯍꯜꯂꯦ ꯃꯣꯏꯗꯣ
ꯑꯗꯨꯒ ꯑꯩꯈꯣꯏꯁꯨ ꯑ ꯐ꯭ꯔꯁ ꯕꯦꯜ ꯂꯥꯁ ꯕꯦꯜ ꯂꯩꯌꯦꯀꯣ ꯐ꯭ꯔꯁ ꯕꯦꯜ
ꯐ꯭ꯔꯁ ꯕꯦꯜ ꯔꯤꯡ ꯇꯧꯕ ꯃꯇꯝꯗꯗꯤ ꯑꯩꯈꯣꯏꯁꯨ ꯈꯔ ꯅꯔꯚꯁ ꯆꯪꯈ꯭ꯔꯅꯤ ꯑꯗꯨꯒ ꯊꯨꯅ ꯏꯒꯦ ꯇꯧꯔꯒ ꯃꯈꯣꯏꯅ ꯑꯗꯨꯃꯥꯏꯅ ꯄ꯭ꯔꯦꯁꯔ ꯄꯤꯔꯗꯤ ꯏꯕꯁꯨ ꯍꯩꯇꯦꯕ ꯂꯣꯏꯅꯃꯛ ꯀꯥꯎꯒꯅꯤ꯫
ꯢꯆꯦ ꯅꯪꯒꯤ ꯅꯈꯣꯟꯁꯦ ꯌꯥꯝ ꯅꯨꯡꯁꯤꯌꯦ꯫
ꯑꯦ ꯊꯥꯒꯠꯆꯔꯤ ꯅꯪꯒꯤꯁꯨꯅꯤ ꯅꯪꯉꯤꯁꯦ ꯌꯥꯝ ꯑꯉꯥꯡ ꯑꯉꯥꯡꯒꯤ ꯃꯈꯣꯡ
ꯃꯥꯟꯗꯕ꯭ꯔꯥ ꯑꯣ ꯃꯥꯟꯕ꯭ꯔꯥ ꯑꯣ ꯅꯪ ꯅꯪꯖꯨ ꯑꯉꯥꯡ ꯃꯈꯣꯟ ꯌꯥꯝ ꯃꯥꯟꯂꯦ꯫
ꯑꯦ
ꯑꯈꯣꯏꯗꯒꯤ ꯑꯉꯥꯡ ꯑꯉꯥꯡ ꯑꯉꯥꯡ
ꯍꯣꯏꯗꯤ ꯇꯋꯦꯟꯇꯤ ꯑ ꯇꯋꯦꯟꯇꯤꯇꯨ ꯆꯍꯤ ꯁꯨꯈ꯭ꯔꯦꯗ꯫
ꯇꯣꯢꯟꯇꯤꯇꯨ
ꯍꯣꯏ ꯅꯣꯏꯗꯤ
ꯑꯩꯅ ꯑ ꯇꯨꯊꯥꯎꯖꯟ ꯁꯤꯛꯁꯇ ꯄꯣꯛꯄ ꯅꯥꯏꯟꯇꯤ ꯇ꯭ꯋꯦꯟꯇꯤ ꯔꯟꯅꯤꯡ ꯇꯧꯕ꯫
ꯑꯣ